ꯍꯦꯜꯂꯣ ꯍꯜꯂꯣ
ꯍꯜꯂꯣ ꯇꯥꯏꯌꯦ ꯇꯥꯕ꯭ꯔꯣ ꯇꯥꯕ꯭ꯔꯣ
ꯇꯥꯏ ꯇꯥꯏ
ꯑꯣ ꯀꯩꯗꯧꯔꯤꯒꯦ
ꯇꯨꯝꯃꯒꯥ ꯂꯩꯌꯦ
ꯑꯣ ꯀꯩ ꯃꯊꯦꯜ ꯆꯥꯔꯒꯦ ꯉꯁꯤ
ꯆꯥꯛ ꯆꯥꯗ꯭ꯔꯦꯗ ꯉꯁꯤ ꯉꯁꯥꯏ ꯆꯞꯄꯠ ꯆꯥꯔꯨꯕꯒꯤ
ꯀꯩꯅꯣ ꯑꯆꯥꯄꯣꯠꯞꯇ ꯑꯩ ꯆꯥꯁꯤꯜꯂꯨꯔꯣ
ꯎꯝ ꯑꯁꯤ ꯃꯤꯁꯦ ꯀꯔꯟ ꯌꯥꯝ ꯇꯥꯈ꯭ꯔꯤꯗ
ꯀꯔꯥꯡ ꯀꯔꯥꯏꯥꯟ ꯇꯥꯏꯅꯣꯅꯦ
ꯀꯔꯟ ꯇꯥꯕ ꯑꯃ ꯂꯩꯔꯤꯁꯤꯗ ꯃꯤꯅ ꯍꯦꯛ ꯀꯣꯜ ꯇꯧꯈꯗꯤ ꯐꯣꯟ ꯇꯧꯔꯛꯅꯉꯥꯏꯒꯤ ꯃꯈ ꯈꯨꯨꯠꯁꯦ ꯃꯔꯤꯦꯡ ꯃꯔꯤꯡ ꯆꯄ꯭ꯔ ꯈꯪꯗꯦ ꯑꯃꯨꯔꯛ ꯄꯥꯏꯗꯦ ꯍꯥꯏꯔꯗꯤ ꯑꯗꯨꯝ ꯊꯝꯕ ꯌꯥꯕꯅꯤ ꯍꯟꯖꯤꯟ ꯍꯟꯖꯤꯟ ꯇꯧꯔꯛꯀꯅꯤ
ꯑꯔꯖꯦꯟ ꯀꯣꯜꯒꯨꯝꯕ ꯑꯣꯏꯝꯒꯅꯤꯅꯣ
ꯀꯇꯥꯏꯖꯟꯅꯣ ꯑꯁꯤꯒꯤ ꯃꯤꯅꯦ ꯁꯤꯒꯤ ꯑꯁꯤꯒꯤ ꯃꯤꯅꯦ ꯁꯤ
ꯑꯁꯤꯒꯤ ꯃꯤꯅꯦ ꯑꯗꯨ
ꯑꯩꯈꯣꯏꯒꯤ ꯄꯥꯏꯔꯤꯕ ꯃꯤ ꯄꯥꯏꯃꯤꯟꯅꯕ
ꯑꯣ ꯁꯤꯒꯤ ꯃꯤꯔꯦ
ꯅꯪ ꯅꯣꯏꯒꯨꯝꯕꯅꯦ ꯅꯪꯒꯨꯝꯕ ꯑꯩꯒꯨꯝꯕꯅꯦꯕ
ꯑꯣ
ꯁꯤꯗꯇꯤ ꯃꯆꯥ ꯑꯃ ꯆꯠꯄ ꯑꯩꯈꯣꯏꯗꯣ ꯎꯝ ꯑꯆꯥ ꯄ ꯆꯥꯃ ꯑꯣꯛ ꯃꯔꯤꯦ ꯑꯗꯨꯒ ꯁꯃꯣꯁꯥꯅꯦ ꯆꯤꯛꯟ ꯁꯃꯣꯁꯥꯗ
ꯍꯥꯥ
ꯏ ꯀꯜꯂꯤ ꯃꯟꯇꯤꯒ
ꯑꯩꯁꯨ ꯌꯥꯝ ꯏꯁꯨ ꯌꯥꯝ ꯆꯥꯕ ꯅꯠꯇꯦꯗ
ꯑꯁ ꯑꯩꯈ ꯑꯩꯒꯤ ꯆꯥꯛꯈꯥꯎꯁꯦ ꯌꯥꯗ꯭ꯔꯕ ꯃꯥꯜꯜꯂꯤꯦ ꯈꯈꯤꯖꯤꯛꯇꯪ ꯆꯥꯕꯒꯅꯤ ꯆꯥꯛ ꯂꯥꯃꯤꯁꯦ
ꯎ ꯍꯥꯏꯗꯨꯅꯅꯦ
ꯃꯦꯒꯤ ꯑꯃꯒꯨꯝꯕ ꯐꯨꯜꯂ ꯆꯥꯔꯁꯨ ꯑꯗꯨꯝ ꯑꯣꯛꯈ꯭ꯔꯅꯤ ꯅꯨꯡꯊꯤꯜ ꯆꯨꯞꯄ ꯂꯩꯕ ꯉꯝꯈ꯭ꯔꯅꯤ
ꯃꯥꯅꯦ ꯃꯥꯅꯦ ꯅꯪꯒꯤ ꯕꯣꯗꯤ ꯁꯥꯏꯖꯇꯣ ꯑꯗꯨꯗꯨꯅꯅꯤ
ꯀꯩꯒꯤꯅꫭ ꯈꯪꯗꯦ
ꯅꯪ ꯐꯥꯏꯚ ꯄꯣꯏꯟ ꯇꯨ ꯋꯥꯡꯉꯦ ꯍꯥꯏꯗꯥꯏꯅꯦ
ꯑꯥ
ꯑꯥ ꯅꯪꯒꯤ ꯕꯣꯗꯤ ꯁꯥꯏꯖꯇꯨꯅ ꯆꯈꯥꯎ ꯄꯤꯛꯄ ꯑꯣꯏꯔꯝꯃꯅꯤ
ꯅꯪ ꯅꯪꯒꯤꯗꯣ ꯀꯣꯜ ꯌꯥꯔꯤꯕ꯭ꯔꯥ
ꯌꯥꯔꯤ
ꯔꯤꯁꯤꯞ ꯇꯧꯕꯁꯨ
ꯂꯣꯏꯅ ꯌꯥꯔꯤ
ꯑꯗꯨ ꯑꫭꯏꯔꯗꯤ ꯑꯩꯒꯤꯗꯨꯁꯨ ꯑꯅꯧꯕꯅꯦ ꯑꯃꯨꯛꯀ
ꯑꯣ ꯑꯅꯧꯕ
ꯑꯥ
ꯌꯥꯗ꯭ꯔꯦ ꯍꯥꯏꯗꯅ ꯍꯥꯡꯕ
ꯅꯥꯍꯟꯅ ꯇꯧꯈ꯭ꯔꯕ
ꯑꯣ ꯄ꯭ꯔꯤꯄ꯭ꯂꯥꯟ ꯇꯧꯔ ꯊꯝꯕ
ꯑꯥ
ꯍ ꯑꯩ ꯌꯥꯔꯤꯗ ꯋꯥꯠꯂꯤ ꯑꯩꯒꯤꯗꯤ
ꯑꯗꯨꯗꯤ ꯏꯕꯥꯅꯤ ꯇꯧꯁꯦ
ꯌꯥꯏ
ꯏꯕꯥꯅꯤ ꯇꯧꯁꯦ ꯍꯥꯏꯁꯤꯗꯤ ꯑꯁꯤ ꯑꯅꯧꯕꯅꯤꯅꯀꯣ ꯅꯪꯅ ꯑꯃꯨꯛꯀ ꯃꯔꯤꯔꯛ ꯇꯧꯕ ꯌꯥꯅꯤꯕ
ꯑꯥ
ꯑꯗꯨꯗꯤ ꯅꯪꯒꯤꯁꯨ ꯂꯣꯏꯈ꯭ꯔꯅꯤꯅ
ꯍꯣꯏ ꯍꯣꯏ ꯂꯣꯏꯈꯥꯔꯦ ꯑꯗꯨꯅ
ꯎꯝ ꯑꯁ ꯈꯪꯗꯦ ꯃꯩꯁꯨ ꯂꯥꯛꯇꯦ
ꯑꯁ ꯁꯉꯥꯏꯄ꯭ꯔꯁꯨ ꯌꯥꯗ꯭ꯔꯦꯅꯦ ꯑꯗꯨꯗꯤ ꯃꯩꯁꯨ ꯂꯥꯛꯇꯕ ꯀꯥꯡꯁꯨ ꯐꯖꯅ ꯆꯤꯛꯑꯃꯒꯅꯤ
ꯍꯥꯏꯕ ꯉꯁꯥꯏ ꯑꯩꯁꯦ ꯁ꯭ꯂꯤꯞꯄꯔꯒꯨꯝꯕꯗꯤ ꯑꯋꯥꯡꯕ ꯇꯣꯡꯕ ꯍꯩꯅꯗꯕꯅꯦꯕꯀꯣ ꯑꯗꯨꯕꯨ ꯑꯁꯤ ꯁꯉꯥꯏꯄꯨꯔꯧꯗ ꯂꯩꯕꯗꯒꯤ ꯑꯩ ꯁ꯭ꯂꯤꯞꯄꯔ ꯑꯋꯥꯡꯕ ꯌꯥꯝ ꯍꯩꯅꯈ꯭ꯔꯦ
ꯏꯁꯤꯡ ꯊꯨꯝꯕꯒꯤ
ꯅꯠꯇꯦ ꯏꯁꯤꯡ ꯊꯨꯝꯄ ꯅꯠꯇꯕ ꯂꯩꯈꯣꯡꯗꯣ ꯑꯩꯒꯤ ꯁ꯭ꯂꯤꯞꯄꯔꯗꯣ ꯏꯟꯆꯤ ꯑꯅꯤꯃꯨꯛ ꯋꯥꯡꯒꯅꯤ
ꯈꯔ ꯑꯁ ꯑꯗꯨꯗꯤ ꯅꯪ ꯐꯥꯏꯚ ꯄꯣꯏꯟ ꯐꯣꯔ
ꯑꯥ ꯅꯠꯇꯦ ꯌꯥꯝ ꯂꯦꯡꯕ꯭ꯔꯥ ꯈꯪꯗꯦ ꯌꯥꯝ ꯊꯨꯀꯨꯖꯒꯦ ꯑꯣꯏꯕ꯭ꯔꯥ ꯀꯃꯥꯏꯅ ꯇꯧꯅꯤ
ꯃꯥꯥꯏꯁꯤ ꯌꯦꯛꯀꯦ ꯌꯥꯎꯅ ꯌꯦꯛꯂꯤꯕ ꯍꯥ
ꯃꯦꯁꯦꯖ ꯊꯥꯈꫭ ꯀꯩꯅꫭ
ꯑꯩ ꯇꯧꯒꯦ ꯌꯥꯎꯅ ꯇꯧꯔꯤꯅꯦ ꯊꯥꯔꯁꯨ ꯇꯧꯒꯦ ꯌꯥꯝ ꯇꯧꯔꯤ ꯇꯧꯔꯤꯅꯦ ꯇꯧꯒꯦ ꯇꯧꯁꯦ ꯁꯨꯄꯥꯏ ꯄꯥꯏꯗꯔꯥ ꯈꯪꯗꯕ ꯌꯥꯝ ꯃꯊꯣꯡ ꯆꯗꯕ ꯃꯤꯅꯦꯕ ꯑꯗꯨ ꯑꯣꯏꯔꯗꯤ ꯑꯩꯈꯣꯏꯁꯦ ꯍꯌꯦꯡ ꯐꯥꯎꯗꯤ ꯌꯥꯝ ꯅꯨꯡꯉꯥꯏꯔꯅꯤꯀꯣ ꯑꯗꯨꯒꯤꯅꯦ ꯑꯩꯈꯣꯏ ꯂꯣꯏꯍꯧꯗꯕ ꯌꯥꯗꯦꯅ ꯇꯧꯔꯤꯁꯦ
ꯎꯝ ꯅꯪ ꯋ ꯑꯩ ꯅꯝꯕꯔ ꯁꯦꯞ ꯇꯧꯕ꯭ꯔꯥ
ꯅꯪ ꯀꯩ ꯏꯟꯁꯥꯡ ꯆꯥꯕ꯭ꯔꯥ
ꯏꯟꯖꯥꯟ ꯂꫭ
ꯍꯋꯥꯏꯒ ꯉꯥ ꯒ ꯆꯥꯏꯌꯦ
ꯑꯣ ꯍꯥꯎꯕꯗꯤꯅꯦ ꯄꯨꯂꯛ ꯄꯨꯠꯂꯞꯅ ꯊꯣꯡꯕ
ꯄꯨꯜꯂꯞ ꯊꯣꯡꯕ ꯅꯠꯇꯦ ꯇꯣꯉꯥꯟ ꯇꯣꯉꯥꯟꯕꯅꯤ
ꯑꯣ ꯑꯩꯗꯤ ꯄꯨꯂꯞꯅ ꯊꯣꯡꯕ꯭ꯔꯥ ꯍꯥꯏꯕꯅꯤ
ꯄꯨꯂꯞ ꯊꯣꯡꯉ ꯀꯃꯥꯏ ꯍꯋꯥꯏꯒ ꯉꯥꯒ ꯄꯨꯂꯞ ꯊꯣꯡ ꯀꯃꯥꯏꯅ ꯆꯥꯗꯨꯅꯣ ꯆꯥꯕ ꯌꯥꯔꯔꯣꯏ
ꯅꯪꯅ ꯄꯨꯂꯞꯅ ꯍꯥꯏꯔꯛꯄꯗꯨꯗ ꯑꯩꯗꯤ ꯄꯨꯂꯞꯅ ꯊꯣꯡꯕꯔꯁꯤꯅꯦ
ꯅꯠꯇꯦꯗ ꯇꯣꯉꯥꯟ ꯇꯣꯉꯥꯟ ꯊꯣꯡꯕꯅꯦ ꯑꯗꯣ ꯑꯩ ꯄꯨꯂꯞ ꯍꯥꯏꯖꯤꯟꯒꯤꯕꯅꯤ
ꯇꯗ ꯂꯩ ꯀꯩꯅꯣ ꯇꯧꯕ꯭ꯔꯥ ꯅꯣꯏꯗꯗꯤ ꯃꯩ ꯂꯥꯛꯂꯝꯒꯅꯤꯀꯣ
ꯃꯩ ꯂꯥꯛꯑꯦ ꯐꯖꯔꯦ ꯃꯩꯒꯤ ꯆꯥꯔꯖ ꯇꯧꯕ ꯂꯥꯛꯀꯦꯔꯥ
ꯃꯩ ꯂꯥꯛꯇꯕꯅꯤꯅ ꯏꯃꯝꯃꯝꯃꯦ ꯑꯗꯨꯒꯤ ꯑꯗꯨꯝ ꯀꯔꯤ ꯍꯥꯏꯅꯤ ꯑꯥ ꯀꯩꯅꯣ ꯇꯧꯔꯒ ꯑꯗꯨꯝ ꯂꯩꯩꯈ꯭ꯔꯕꯅꯦ
ꯆꯥꯔꯁ ꯌꯥꯎꯗ꯭ꯔꯕꫭꯕꯥ
ꯑꯩꯗꯤ ꯆꯥꯔꯁꯇꯤ ꯌꯥꯎꯋꯤꯗ
ꯀꯌꯥꯝ ꯀꯨꯏꯔꯒꯦ ꯃꯩ ꯂꯥꯛꯇꯕ
ꯃꯩ ꯂꯥꯛꯇꯕꯗꯣ ꯉꯥꯏꯍꯥꯛꯇꯪ ꯈꯛꯇ ꯉꯥꯏꯔꯤ ꯉꯁꯥꯏꯗꯤ ꯂꯥꯛꯂꯝꯕꯅꯤ
ꯉꯁꯥꯏ ꯑꯌꯨꯛꯇꯤ ꯀꯩ ꯏꯟꯖꯥꯡ ꯆꯥꯒ‌ꯦ
ꯑꯩꯖꯦꯀꯣ ꯃꯤꯅ ꯑꯗꯨ ꯍꯪꯒꯅꯤ ꯈꯟꯕꯗ ꯑꯩ ꯑꯋꯥꯕ ꯑꯃ ꯑꯣꯏꯌꯦ
ꯀꯩꯒꯤ
ꯍꯥꯥ
ꯀꯩꯒꯤꯅꯣ ꯑꯋꯥꯕ ꯑꯣꯏꯔꯤꯁꯤ
ꯃꯦꯒꯤ ꯊꯣꯡꯂꯒ ꯆꯥꯏ ꯌꯦꯔꯨꯝ ꯊꯣꯡꯂꯒ ꯆꯥꯏ ꯑꯗꯨ ꯈꯇ ꯍꯥꯏꯕꯒꯤ ꯃꯤꯅ ꯑꯩꯉꯣꯟꯗ ꯆꯩꯕꯗ ꯂꫭꯏꯔ‌ꯦ ꯕꯥ ꯉꯁꯤ ꯌꯨꯝꯗ ꯃꯦꯒꯤ ꯊꯣꯡꯂꯒ ꯆꯥꯏ
ꯑꯁ ꯆꯈꯥꯎ ꯄꯨꯡꯁꯣꯛ ꯁꯣꯛꯑꯅꯤ
ꯑꯗꯨꯒꯤ ꯃꯤꯅ ꯉꯥꯡꯕꯗꯀꯣ ꯑꯩꯖꯦ ꯌꯦꯟꯁꯥꯡ ꯍꯪꯕ ꯀꯥꯟꯗ ꯑꯩ ꯈꯨꯝꯅꯤꯡꯗ꯭ꯔꯕꯅꯤ
ꯃꯊꯪꯗꯩ ꯍꯪꯉꯔꯣꯏ ꯑꯗꯨꯗꯤ
ꯌꯦꯟꯁꯥꯡ ꯑꯗꯨꯗꯤ ꯍꯥꯎꯕ ꯅꯨꯃꯤꯠ ꯀꯨꯝꯕ ꯇꯥꯔꯗꯤ
ꯍꯦꯟꯖꯥꯡ ꯍꯥꯎꯕ ꯅꯨꯃꯤꯠꯇ ꯅꯪ ꯀ ꯅꯇꯣꯝꯇ ꯑꯗꯨꯝ ꯍꯥꯏꯖꯔꯛꯑꯣ
ꯇꯣ ꯑꯩ ꯑꯩꯗꯣ ꯉꯁꯤꯒꯤ ꯃꯦꯒꯤ ꯆꯥꯗ꯭ꯔꯤ
ꯌꯦꯟ ꯆꯥꯏ ꯍꯥꯏꯔꯣ ꯍꫭ ꯍꫭ
ꯑꯁꯤ ꯅꯨꯄꯤꯖꯦ ꯉꯥꯎꯕꯖꯥꯠꯅꯤꯅ ꯈꯜꯂꯅꯤ ꯑꯩꯈꯣꯏ ꯂꯩꯐꯝꯁꯦ ꯂꯋꯥꯏꯗꯤ ꯇꯥꯕꯖꯥꯠꯅꯤꯍ‌ꯦ
ꯎꯍꯝ ꯍꯝ ꯍꯣꯏ ꯇꯥꯕꯖꯥꯠꯅꯦ ꯍꯪꯉꯣꯏ ꯌꯥꯝ ꯈꯣꯡ ꯃꯥꯜꯂꯦꯅꯦ ꯅꯣꯏ ꯑꯗꯥꯏꯗꯣ
ꯑꯃꯣꯏꯕ ꯅꯠꯇꯦ ꯆꯤꯛ ꯆꯤꯛ ꯆꯤꯛ ꯆꯤꯛ ꯆꯤꯛ ꯀꯩ ꯀꯩꯅꯣ ꯌꯥꯝ ꯈꯣꯡꯏ
ꯇꯤꯟ ꯀꯥꯡ ꯂ‌ꯣꯏ ꯁꯨꯅꯕ
ꯎꯝ ꯑꯩꯗꯤ ꯏꯝꯐꯥꯜꯗ ꯁꯤꯒꯨꯝꯕ ꯈꯣꯡꯕ ꯃꯐꯝ ꯂꯩꯇꯕ꯭ꯔꯥ ꯈꯟꯕꯅꯤ ꯍꯟꯗꯛ ꯃꯔꯛꯇꯤ ꯑꯁ ꯑꯃꯟꯕꯒꯤ ꯃꯤꯅ ꯈꯨꯟꯗ ꯂꯩꯕ꯭ꯔꯥ ꯍꯪꯈ꯭ꯔꯕꯅꯤ ꯏꯝꯐꯥꯜꯗ ꯂꯩ ꯍꯥꯏꯔꯒ ꯊꯥꯖꯗꯕ ꯃꯤꯁꯨ ꯌꯥꯎꯈ꯭ꯔꯕꯅꯤ ꯎꯝ
ꯍꯪꯉꯣꯏ ꯍꯪꯉꯣꯏꯒ ꯀꯥꯡꯒꯅ ꯁꯤꯔꯝꯃꯅꯤ ꯏꯁꯤꯡꯒꯨꯕ ꯌꯥꯝ ꯇꯨꯡꯖꯜꯂꯒ ꯂꯩꯕꯗꯣ ꯑꯗꯨꯒꯤꯅꯤ ꯑꯗꯨꯒ ꯍꯧꯖꯤꯛ ꯎꯝ ꯅꯣꯡꯖꯨꯊꯥꯁꯨ ꯑꯣꯏꯕꯩꯅꯦ ꯅꯣꯡꯖꯨ
ꯂꯥꯕꯨꯛ ꯂꯩꯌ‌ꯦ ꯄ꯭ꯂꯥꯁꯇꯤꯛ ꯐꯦꯛꯇꯔꯤ ꯃꯤꯅꯟ ꯂꯧꯕꯨꯛꯇꯣ ꯑꯩꯈꫭꯏ ꯂꯩꯐꯝꯗꯣ ꯅꯪꯉꯥꯁꯤ ꯇꯐ ꯒ꯭ꯔꯥꯟ ꯍꯥꯏꯕꯗꯣ
ꯑꯥ
ꯑꯗꯨꯅ ꯀꯟꯃꯛꯇꯤꯅꯦ
ꯑꯗꯨꯗꯤ ꯌꯥꯝ ꯊꯤ ꯅꯩꯑꯦ ꯑꯩ ꯅꯣꯡꯃ ꯂꯥꯛꯀꯦ ꯀꯣꯏꯊꯣꯔꯛꯀꯦ
ꯂꯥꯎ ꯂꯥꯛꯂꯝꯂꯒ ꯏꯟꯐꯣꯔꯃꯦꯁꯟ ꯄꯤꯔꯣ
ꯎꯝ
ꯌꯥꯕꯨꯗꯤ ꯌꯥꯏꯗꯣ ꯏꯟꯐꯣꯔꯃꯦꯁꯟ ꯄꯤꯗ꯭ꯔꯁꯨ ꯅꯠꯇꯦ ꯑꯗꯨ ꯑꯣꯏꯔꯁꯨ ꯑꯩꯅꯒ ꯂꯩꯔꯝꯗꯕ ꯑꯗꯨꯒꯨꯝꯕ ꯑꯣꯏꯔꯗꯤ ꯅꯨꯡꯉꯥꯏꯇꯦꯗꯅ
ꯍꯣꯏ ꯂꯥꯛꯑꯝꯗꯥꯏꯗ ꯀꯣꯜ ꯇꯧꯔꯛꯀꯦ
ꯎꯝ
ꯑꯩ ꯁꯉꯥꯏꯄ꯭ꯔꯧ ꯂꯥꯛꯇꯣꯔꯦ ꯍꯥꯏꯔ ꯀꯥꯟꯗ
ꯎꯝ ꯅꯪ ꯏꯁꯤꯡꯗ ꯊꯛꯅꯤꯡꯉꯁꯨ ꯑꯩꯅ ꯏꯁꯤꯡ ꯊꯛꯑꯣ ꯍꯥꯏꯅ ꯄꯤꯔꯗꯤ ꯅꯪ ꯉꯥꯏꯍꯥꯛꯇꯪꯗꯤ ꯈꯧꯔꯥꯡ
ꯍꯌꯦꯡ ꯍ‌ꯦꯛꯇ ꯂꯥꯛꯁꯜꯂꯧꯔꯣ ꯁꯤꯁ
ꯑꯗꯨꯗꯤ ꯅꯪꯒꯤ ꯑꯄꯥꯝꯕꯅꯤ
ꯎꯝ ꯍꯌꯦꯡ ꯍꯪꯆꯤꯠꯀꯨꯝꯕ ꯌ‌ꯦꯡꯉꯦ ꯀꯣꯏꯊꫭꯔꯛꯄ ꯌꯥꯕ꯭ꯔ ꯌ‌ꯦꯡꯒ‌ꯦ
ꯎꯝ ꯑꯗꫭ ꯑꯩ ꯅꯨꯃꯤꯗꯥꯡ ꯋꯥꯏꯔꯝꯒꯨꯝꯕ ꯅꯠꯇ꯭ꯔꯗꯤ ꯂꯩꯒꯟꯗꯝꯅꯤ ꯅꯨꯡꯊꯤꯟꯗꯤ ꯊꯕꯛ ꯆꯠꯄꯒꯤꯀꯣ
ꯊꯕꯛ ꯂꯦꯞꯄꯦꯅ ꯍꯟꯗꯛꯇꯤ ꯈꯔ
ꯂꯦꯞꯄꯦ ꯑꯗꯨꯏ ꯑꫭꯏꯔꯁꯨ ꯑꯩ ꯑꯗꯨꯝ ꯏꯃꯥꯟꯅꯕꯤꯁꯤꯡ ꯀꯩꯅꯣꯁꯤꯡ ꯉꯁꯤꯁꯨ ꯑꯩ ꯊꯕꯛ ꯆꯠꯂ‌ꯦ ꯅꯨꯃꯤꯗꯥꯡ ꯋꯥꯏꯔꯝꯕꯨꯗꯤ ꯂꯩꯌꯦꯀꯣ ꯄꯨꯡ ꯃꯔꯤ ꯑꯍꯨꯝꯁꯤꯃ ꯇꯥꯔꯀꯥꯟꯗꯅꯦ
ꯑꯍꯨꯝ ꯃꯔꯤ
ꯎꯝ
ꯑꯗꯨꯗꯤ ꯉꯜꯂꯤꯗ ꯃꯉꯥ ꯇꯔꯨꯛ ꯑꯗ꯭ꯋꯥꯏ ꯂꯥꯛꯁꯨ ꯌꯥꯏ
ꯌꯥꯏꯒꯤꯁꯨ ꯌꯥꯏꯌꯦ ꯍꯧꯖꯤꯛꯁꯨ ꯏꯁꯛ ꯐꯖꯅ ꯎꯅꯩꯅ
ꯅꯥ ꯎꯅꯕꯅꯦ ꯊꯦꯡꯉꯁꯨ
ꯎꯑꯦꯕ ꯑꯗꯨꯃꯥꯏꯅ ꯅꯪ ꯂꯥꯛꯂꯁꯨ ꯃꯁꯛ ꯎꯅꯤꯕ ꯅꯪꯗꯤ ꯅꯁꯛꯗꯣ ꯑꯕꯤ ꯑꯩꯈꯣꯏ ꯅꯤꯡꯊꯤꯅ ꯎꯅꯔꯗꯤ ꯃꯤꯠ ꯇꯥꯡꯕ ꯀꯃꯥꯏꯅ ꯅꯥꯇꯣꯟ ꯀꯗꯥꯏꯗ ꯄꯥꯜꯂꯤ
ꯇ ꯄꯥꯏꯅ ꯄꯥꯏꯅꯔꯒ
ꯎꯝ
ꯑꯩꯒꯤ ꯅꯥꯇꯣꯟꯁꯤꯗ ꯂꯩꯔꯝꯃꯅꯤꯀꫭ ꯑꯁꯤꯗ ꯂꯩꯔꯦ ꯃꯥꯏꯅꯦ ꯁꯤꯗ ꯂꯩꯔꯦꯅ ꯑꯗꯨꯃꯥꯏꯅ ꯎꯅꯕꯗꯤ ꯂꯩꯔꯝꯃꯣꯏꯅꯦ ꯀ
ꯑꯁ ꯐꯅ ꯊꯦꯡꯉꯁꯨ ꯑꯗꯨꯗꯤ ꯂꯩꯔꯣꯏꯗ ꯍꯥꯏꯕꯗꯤ ꯂꯥꯏꯠ ꯈꯤꯇꯪꯗꯤ ꯑꯗꯨꯝ ꯀꯝꯄꯜꯁꯔꯤ ꯐꯪꯒꯅꯤꯅ
ꯑꯥ
ꯂꯥꯛꯀꯦꯍ‌ꯦ ꯍꯪꯆꯤꯠꯀꯨꯝꯕ ꯂꯥꯛꯀ‌ꯦ
ꯂꯑꯣ ꯑꯗꯨꯝ ꯎꯅꯁꯦ ꯈꯪꯅꯁꯦ
ꯎꯝ
ꯍꯌ‌ꯦꯡ ꯐꯔꯥꯛ ꯇꯥꯕ ꯀꯔꯤ ꯀꯌꯥꯝ ꯂꯩꯔꯁꯨ ꯑꯗꯨꯝ ꯎꯟꯅꯕ ꯀꯥꯟꯗ ꯀꯩꯅꯣ ꯇꯧꯕ ꯌꯥꯏꯅ‌
ꯄꯨꯡ ꯀꯌꯥ ꯇꯨꯝꯗꯣꯏꯅꯣ ꯅꯪꯕꯣ
ꯑꯩꯗꯤ ꯊꯦꯡ ꯊꯦꯡꯅ ꯇꯨꯝꯃꯦ
ꯑꯥ ꯊꯦꯡꯕ ꯍꯥꯏꯖꯦ ꯄꯨꯡ ꯑꯅꯤ ꯑꯍꯨꯝꯗ ꯇꯨꯝꯃꯤꯔꯥ ꯅꯠꯇ꯭ꯔꯒ ꯇꯨꯋꯦꯜꯐ ꯏꯂ‌ꯕꯦꯟ ꯇꯨꯌꯦꯞ ꯑꯗꯨꯨꯝꯕꯗ
ꯑ ꯄꯨꯡ ꯑꯅꯤ ꯇꯥꯕꯁꯨ ꯌꯥꯎꯋꯦ ꯄꯨꯡ ꯑꯅꯤ ꯑꯌꯥꯝꯕꯅꯗꯤ ꯄꯨꯡ ꯑꯅꯤ ꯇꯥꯔ‌ꯦ ꯑꯩꯅ ꯇꯨꯝꯕ
ꯅꯃꯤꯠꯀꯥꯗꯣ ꯗꯥꯛ ꯁꯥꯔꯀꯜ ꯃꯌꯥꯝ ꯊꯣꯛꯂꯛꯆꯅꯤꯀꯣ
ꯑꯗꯨꯒꯨꯝꯕꯗꯤ ꯂꯩꯇꯦ ꯑꯩ ꯅꯨꯡꯊꯤꯟꯗ ꯅꯨꯡꯉꯥꯏ ꯇꯨꯝꯕꯗꯨꯗꯤ
ꯍꯨ ꯎꯞ ꯅꯪ ꯅꯨꯡꯗꯤꯟꯗ ꯊꯕꯛ ꯑꯃꯨꯛ ꯆꯠꯂꯦ ꯍꯥꯏꯗꯥꯏꯅ‌ꯦ
ꯅꯠꯇꯦ ꯅꯨꯡꯊꯤꯟꯗ ꯅꯨꯡꯉꯥꯏ ꯇꯨꯝꯕ ꯍꯥꯏꯗꯤ ꯑꯗꯨꯃꯥꯏꯅ ꯊꯦꯡꯅ ꯇꯨꯝꯕ ꯅꯨꯃꯤꯠꯇꯤ ꯑꯩꯗꯣ ꯄꯨꯡ ꯏꯂꯚꯦꯟꯒꯨꯝꯕ ꯍꯧꯒꯠꯄ ꯇꯨꯋꯦꯜꯐꯀꯨꯝꯕ ꯍꯧꯒꯠꯄ ꯑꯗꯨꯝ ꯍꯧꯒꯠꯂ‌ꯦ
ꯑꯗꯨꯒ ꯆꯥꯛ ꯊꯣꯡꯗꯕꯤꯗ ꯑꯃꯨꯛ ꯃꯦꯒꯤ ꯆꯥꯕ